ꯇꯥꯔꯦ ꯇꯥꯔꯦ ꯅꯪ ꯇꯥꯔꯕꯣ
ꯇꯥꯔꯦ ꯑꯩꯖꯨ ꯇꯥꯔꯦ ꯅꯪ ꯇꯥꯔꯕꯣ
ꯇꯥꯔꯦ ꯇꯥꯔꯦ ꯍꯧꯖꯤꯛ ꯇꯥꯔꯦ
ꯇꯥꯔꯦ ꯇꯥꯔꯦ ꯍꯧꯖꯤꯛ ꯇꯥꯔꯦ ꯈꯇꯪ ꯈꯇꯪꯗꯤ ꯆꯪꯉꯤ ꯃꯇꯝꯖꯦ ꯏꯕꯥꯅꯤ ꯍꯦꯛ ꯄꯥꯏꯔꯛꯄꯒꯗꯤ ꯇꯅ ꯍꯣꯏ ꯍꯣꯏ ꯇꯥꯟꯅꯗꯦ ꯇꯥꯟꯅꯗꯦ ꯑꯗꯨꯕꯨꯗꯤ ꯑꯗꯨ ꯋꯥꯔꯤꯗꯣ ꯍꯥꯏꯔꯛꯑꯅꯨ ꯌꯥꯔꯦ ꯅꯆꯤꯟꯗꯨꯁꯨ ꯀꯥꯜꯂꯦꯍꯦ ꯇꯞꯅ ꯉꯥꯡꯉꯨ
ꯑꯁ ꯆꯤꯟ ꯀꯜꯂꯦ ꯑꯃꯨꯛ ꯍꯥꯏ ꯍꯥꯏꯕꯤꯔꯦ ꯑꯩꯉꯣꯟꯗ ꯅꯪꯅ ꯑꯩꯕꯨ ꯍꯦꯛꯇ ꯇꯥꯏꯌꯦ
ꯅꯪ ꯇꯨꯃꯤꯟ ꯂꯩꯕꯗꯨꯗ ꯇꯥꯗ꯭ꯔꯕꯩꯅ ꯍꯥꯏꯔꯛꯏꯕꯅꯤ
ꯍꯦꯛ ꯇ ꯆꯩ
ꯑꯩꯅ ꯊꯤꯅ ꯊꯤꯅ ꯆꯩꯖꯦ ꯅꯪ ꯅꯨꯡꯁꯤꯕꯩꯅꯤꯀꯣ ꯑꯍ ꯍ
ꯑꯗꯣ ꯈꯪꯉꯕ ꯈꯣꯏ ꯄꯥꯠꯇꯅꯦꯀꯣ ꯌꯨꯝ ꯃꯆꯥ ꯃꯆꯥ ꯁꯥꯔꯒ ꯌꯥꯝ ꯂꯩꯕꯗꯣ ꯑꯗꯨꯗꯣ ꯃꯃꯤꯡ ꯀꯩ ꯀꯧꯒꯦ ꯍꯠ ꯃꯩꯇꯩꯂꯣꯟꯗ ꯀꯩ ꯀꯧꯒꯦꯕ ꯍꯠꯇꯣ
ꯃ ꯃꯩꯇꯩꯂꯣꯟꯗ ꯍꯥꯠ ꯌꯨꯝꯁ ꯌꯨꯝ ꯌꯨꯝꯁꯥꯡ ꯌꯨꯝꯁꯥꯡ ꯌꯨꯝꯊꯪ ꯌꯨꯝꯁꯥꯡ
ꯑꯁꯤ ꯑꯦ ꯈꯥꯡꯄꯣꯛ ꯁꯪ ꯑꯍ ꯍ ꯑꯗꯣ ꯈꯥꯡꯄꯣꯛ ꯁꯪꯗꯨꯗꯤ ꯀꯪꯐꯥꯟꯗ ꯂꯩꯕꯗ ꯅꯠꯇ꯭ꯔꯣ ꯑꯗꯣ ꯄꯥꯠꯇ ꯄꯥꯠꯇ ꯒꯨꯝꯕꯗ ꯂꯩꯕꯗꯨꯗꯤ ꯄꯥꯠꯁꯪꯒ ꯍꯥꯏꯅ ꯖꯥꯠꯂꯥ ꯍꯥꯏꯅꯔꯝꯕꯁ
ꯄꯥꯠꯁ ꯍꯥꯏꯅꯔꯝꯕꯁꯨ ꯌꯥꯏ ꯅꯪꯒꯤ ꯂꯣꯟꯗꯣ ꯍꯥꯏꯐꯦꯠ ꯍꯥꯏꯗꯤ ꯆꯥꯟꯅꯕ ꯌꯥꯕ ꯃꯥꯜꯂꯦꯕ ꯆꯠꯅꯒꯗꯕ ꯃꯥꯜꯂꯦꯕ
ꯑꯩꯅꯀꯣ ꯊꯥꯏꯅꯅꯦ ꯔꯦꯗꯤꯑꯣꯒꯤꯅꯦ ꯂꯤꯂꯥ ꯑꯃ
ꯑꯝ ꯑꯥ
ꯑꯗ ꯍꯥꯏꯗꯤ ꯅꯨꯄꯥꯒ ꯅꯨ ꯄꯤꯒꯁꯦ ꯍꯥꯏꯗꯤ ꯌꯥꯝ ꯄꯩꯁꯥ ꯄꯥꯏꯕ ꯏꯃꯨꯡꯗ ꯏꯅꯥ ꯀꯩꯔꯥꯛ ꯈꯨꯟꯕꯗ ꯄꯣꯛꯄꯅꯦꯕ
ꯑꯥ ꯑꯥ
ꯑꯗ ꯂꯥꯁ ꯇꯗꯤ ꯃꯣꯏ ꯑꯅꯤꯗꯣ ꯑꯗꯨꯃꯥꯏꯅ ꯄꯩꯁꯥ ꯄꯥꯏꯃꯟꯗꯅ ꯑꯋꯥ ꯑꯅꯥ ꯈꯪꯗ꯭ꯔꯦꯅ ꯃꯃꯥꯒ ꯃꯄꯥꯒꯗꯨꯅꯅꯦ
ꯑꯥ
ꯂꯧꯇꯥꯡ ꯁꯪꯗ ꯂꯩꯍꯟꯒꯤꯕꯅꯦꯕ ꯍꯥꯏꯗꯤ ꯃꯣꯏꯗꯣ ꯍꯥꯏꯗꯤ ꯃꯣꯏꯗꯤ ꯄꯩꯁꯥ ꯄꯥꯏꯕꯅꯤꯅ
ꯎꯝ
ꯁꯨ ꯃꯌꯥꯝ ꯂꯩꯕ ꯑꯗꯨꯒꯤ ꯍꯥꯏꯗꯤ ꯑꯗꯨꯗ ꯂꯩꯍꯟꯒ꯭ꯔꯦꯗꯅ
ꯑꯗ ꯑꯋꯥꯕ ꯈꯪꯅꯕ ꯍꯥꯏꯅ
ꯅꯪꯅꯕꯅ ꯑꯗꯩ ꯈꯪꯉꯛꯑꯦ ꯂꯥꯁꯇ ꯒ꯭ꯌꯥꯟꯕꯨꯗꯤ ꯇꯥꯔꯛꯑꯦ ꯃꯣꯏ ꯃꯆꯥꯁꯨ ꯄꯣꯛꯑꯦꯕ ꯃꯆꯥ ꯄꯣꯛꯄꯗꯒꯤꯗꯤ
ꯍꯣꯏ ꯍꯣꯏ ꯑꯥ ꯑꯥ ꯑꯗꯣ ꯅꯪ ꯀꯣꯏꯕꯒ ꯆꯠꯅꯤꯡꯗ꯭ꯔꯣ
ꯆꯠꯅꯤꯡꯉꯦ
ꯑꯗꯣ ꯑꯃ ꯂꯣꯛꯇꯥꯛꯀꯤ ꯍꯧꯖꯤꯛꯀꯤ ꯍꯠ ꯏꯁꯤꯡ ꯃꯌꯥꯏꯗ ꯂꯩꯕ ꯑꯗꯨꯒꯨꯝꯕꯗꯒ ꯂꯦꯛꯄꯗꯣ ꯂꯦꯛꯅꯤꯡꯗꯕ꯭ꯔ ꯅꯪ ꯇꯟꯕ꯭ꯔꯥ ꯀꯤꯖꯕ꯭ꯔꯥ
ꯑ ꯂꯦꯛꯄꯗꯤ ꯂꯦꯛꯅꯤꯡꯉꯦꯕꯀꯣ ꯑꯗꯣ ꯅꯨꯡꯗꯥꯡꯗꯣ ꯇꯨꯝ ꯍꯧꯒꯠꯂꯛꯑꯒ ꯏꯁꯤꯡꯗ ꯆꯠ ꯂꯩꯔꯝꯗꯅ ꯑꯩ ꯀꯤꯗ
ꯀꯔꯤꯒꯤ ꯀꯃꯥꯏꯅ ꯑꯗꯨꯕꯨ ꯅꯪ ꯀꯔꯤ ꯑꯗꯨꯝ ꯃꯪꯗ ꯆꯠꯄꯤꯔꯣ ꯆꯠꯄ꯭ꯔꯥ ꯍꯥꯏꯁꯦ
ꯆꯠꯇꯦ ꯑꯗꯨꯑꯣꯏꯁꯨ ꯀꯤꯖꯗ꯭ꯔꯣ ꯑꯀꯣꯏꯕꯗꯣ ꯏꯁꯤꯡ ꯉꯥꯛꯇꯅꯦ
ꯑꯦ ꯀꯤꯖꯗꯦ ꯑꯗꯨ ꯅꯨꯡꯉꯥꯏꯗꯣꯏꯅꯤ ꯍꯛꯆꯤꯛ ꯂꯥꯡꯗꯣꯏꯅꯤꯅꯦ ꯏꯁꯥꯗ ꯔꯤꯐ꯭ꯔꯦꯁꯤꯡ ꯑꯅꯧꯕ ꯋꯥ ꯑꯃ ꯃꯤꯠꯇ ꯁꯪꯕ ꯎꯕ ꯀꯥꯏꯁꯤ ꯅꯨꯡꯉꯥꯏꯇ꯭ꯔꯣ ꯏꯁꯥꯁꯤꯗ ꯑꯗꯨꯒꯤ ꯅꯠꯇ꯭ꯔꯣ ꯑꯩꯈꯣꯏꯅ ꯀꯣꯏꯕ ꯆꯠ ꯆꯟꯅꯔꯤꯁꯦ ꯖꯒꯥ ꯇꯥꯡ ꯇꯥꯡꯅ ꯂꯩꯕ ꯃꯌꯥꯝ ꯇꯣꯏꯅ ꯂꯩꯇꯕ ꯖꯒꯥꯁꯤꯗ ꯐꯖ ꯐꯖꯕ ꯅꯠꯇ꯭ꯔꯣ ꯌꯦꯡꯕ ꯆꯠꯅꯔꯤꯁꯦ
ꯑꯗꯨ ꯆꯠꯄ ꯅꯨꯃꯤꯠꯇꯨꯗꯅꯨꯡ ꯅꯣꯡ ꯆꯨꯁꯜꯂꯛꯑꯣ ꯏꯁꯤꯡꯗꯣ ꯍꯦꯛꯇ ꯅꯤꯛꯑꯣ ꯑꯩꯗꯤ ꯉꯝꯃꯔꯣꯏꯗ ꯑꯩ ꯀꯤꯖꯩꯗ
ꯀꯩꯁꯨ ꯅꯤꯛ ꯑꯣꯏꯍꯦ ꯑꯗꯣ ꯆꯠꯄ ꯅꯨꯃꯤꯠꯇꯣ ꯍꯥꯏꯗꯤ ꯑꯩꯈꯣꯏꯅ ꯌꯦꯡ ꯇꯥꯕꯅꯤ ꯁꯤꯗ ꯗꯦꯠꯁꯤꯗ ꯆꯠꯂꯁꯤ ꯍꯥꯏ ꯍꯥꯏꯗꯤ ꯅꯣꯡꯖꯨ ꯍꯧꯖꯤꯛꯇꯤ ꯅꯣꯡꯖꯨ ꯊꯥꯅꯤꯅ ꯍꯧꯖꯤꯛ ꯆꯠꯄꯤꯗ꯭ꯔ ꯂꯣꯏꯔꯦ ꯅꯣꯡꯖꯨꯊꯥ ꯈꯔ ꯐꯥꯔꯒ ꯆꯠ
ꯍꯧꯖꯤꯛꯀꯗꯤꯀꯤ ꯅꯤꯡꯊꯝꯊꯥꯗ ꯑꯣꯏꯅ ꯆꯠꯇꯣꯏꯕ ꯉꯥꯏꯔꯦ
ꯏꯁ ꯏꯪꯕꯅꯥ ꯁꯤꯔꯥꯅꯤ ꯏꯕꯦꯝꯃꯥ
ꯏꯃꯥ ꯏ ꯏꯁꯤꯡ ꯑꯣ ꯃꯥ ꯏꯁꯤꯡ ꯏꯁꯤꯡꯗꯁꯨ ꯏꯪꯒꯗ꯭ꯔꯣ ꯏꯁꯤꯡ ꯃꯅꯤꯜꯅ
ꯏꯪꯗ꯭ꯔꯗꯤ ꯀꯩꯅꯣꯅꯦ ꯅꯪ ꯉꯥꯎꯔꯕꯣ ꯂꯩꯆꯤꯟꯅ ꯄꯨꯡꯊꯥ ꯊꯥꯗꯅ
ꯀꯅꯥꯅ ꯈꯪꯕꯅꯣ ꯏꯁꯤꯡꯗꯗꯤ ꯑꯝꯇꯁꯨ ꯂꯩꯇ꯭ꯔꯤ
ꯎꯝ ꯅꯪ ꯏꯁꯤꯡ ꯂꯩꯇ꯭ꯔꯁꯨ ꯅꯪ ꯂꯩꯆꯜ ꯊꯥꯕꯁꯦ ꯎꯗ꯭ꯔꯣ ꯏꯪꯊꯝ ꯊꯥꯕ ꯏꯪꯊꯝ ꯊꯥꯗ
ꯎꯏꯌꯦ ꯏꯁꯤꯡꯗ ꯃꯅꯤꯟ ꯀꯥꯕꯕꯨꯗꯤ ꯎꯏꯌꯦꯕ
ꯑꯗꯨꯅꯤ ꯑꯗꯨ ꯅꯪ ꯆꯥꯛꯀ ꯆꯥꯔꯕꯣ
ꯆꯥꯛ ꯇꯣꯛꯑꯦ ꯑꯗꯨ ꯉꯥꯛꯇꯪ ꯂꯩꯔ ꯀꯣꯟ ꯐꯦꯡꯉꯅꯤ ꯅꯪꯒ ꯋꯥꯔꯤ ꯁꯥꯟꯅꯗꯕ ꯀꯨꯏꯔꯦꯅ ꯇꯧꯔꯛꯏꯅꯦ꯫
ꯑꯣ꯫
ꯍꯤꯟꯖꯥꯡꯁꯤꯀꯣ ꯉꯁꯤꯗꯤꯅꯦ ꯌꯨꯝꯖꯀꯩꯁꯠꯅꯦꯅꯀꯣ ꯎꯝ ꯉꯥ ꯇꯥꯎꯔ ꯄꯤꯌꯦ꯫
ꯎꯝ
ꯑꯗꯨꯒ ꯑ ꯏꯔꯣꯟꯕꯒ꯫
ꯏꯔꯣꯟꯕꯒ ꯑꯣ ꯍꯥꯎꯕ꯭ꯔꯣ ꯍꯤꯟꯖꯥꯡꯗꯨꯕꯣ꯫
ꯍꯥꯎꯋꯦ ꯍꯥꯎꯋꯦ ꯇꯞ ꯇꯥꯏ ꯆꯥꯁꯟꯒ꯭ꯔꯦ꯫
ꯆꯥꯁꯤꯟꯅꯤ ꯅꯨꯡꯗꯥꯡꯗ ꯆꯥꯁꯤꯜꯂꯨ ꯃꯤꯗꯤ ꯐꯪꯉ ꯕꯅꯤꯅ ꯐꯪꯉꯕꯅꯤꯅ ꯊꯤꯔꯁꯨ ꯌꯥꯔꯦ ꯁꯤꯅꯤ ꯅꯪ ꯈꯜꯂꯤꯁꯦ꯫
ꯄꯨꯛꯁꯦꯟ ꯄꯨꯛꯁꯤꯅꯗꯤ ꯅꯨꯡꯗꯥꯡ ꯑꯌꯨꯛ ꯅꯨꯡꯗꯥꯡꯗꯣ ꯈꯪꯗꯤꯌꯦ ꯑꯩꯅ ꯈꯪꯉꯁꯨ꯫
ꯄꯨꯛꯅ ꯈꯪꯗꯕꯅꯤꯗ ꯗꯗꯛꯇ ꯍꯥꯞꯆꯤꯟꯕꯤꯅꯦꯕ ꯅꯪ ꯈꯛꯇꯪ ꯇꯧꯔꯤꯁꯦ꯫
ꯎ ꯃꯥꯅꯦ ꯆꯤꯟꯁꯤꯅ ꯃꯔꫭꯜ ꯑꯝ ꯄꯨꯛꯅꯔꯥ ꯆꯤꯟꯅꯔꯥ ꯑꯩ ꯈꯪꯗ꯭ꯔꯦ꯫
ꯄꯨꯛꯅꯅꯦ ꯄꯨꯛꯅꯥ ꯄꯨꯛ ꯅꯥ ꯄꯨꯛꯅꯥ ꯅꯪꯒꯤ ꯄꯨꯛꯇꯣ ꯂꯥꯝꯕ ꯗꯨꯅꯅꯦ꯫
ꯑꯩꯗꯤ ꯅꯪ ꯂꯝꯕꯤꯗ ꯆꯠꯂ ꯆꯠꯄ ꯃꯥꯜꯂꯨꯏꯅꯦ ꯉꯁꯥꯏ ꯅꯪ ꯂꯝꯕꯤꯗ ꯂꯩꯕ꯭ꯔꯣ꯫
ꯂꯩꯇꯤꯌꯦ ꯑꯩ ꯃꯄꯥꯟꯗ ꯂꯩ ꯃꯄꯥꯟ ꯑꯈꯣꯏꯒꯤ ꯕꯥꯜꯀꫭꯅꯤꯗ ꯂꯩꯌꯦ ꯐꯝꯃꯤꯌꯦ ꯃꯄꯥꯟꯗ ꯗꯦꯁꯛ
ꯅꯣꯏꯗꯤ ꯕꯥꯜꯀꯅꯤ ꯂꯩꯕꯅꯤꯅ ꯅꯨꯡꯉꯥꯏꯖꯔꯝꯅꯤ꯫ ꯈꫭꯏꯗꯤ ꯒꯝꯇꯥ ꯑꯝꯇ ꯊꯥꯒꯦꯁꯨ ꯌꯥꯗ꯭ꯔꯦ꯫
ꯀꯩ ꯒꯝꯂꯥ ꯊꯥꯕ ꯅꯪ ꯀꯥꯗ ꯊꯥꯕꯗꯤ ꯌꯥꯏ ꯀꯩꯅꯣ꯫
ꯑꯁ ꯑꯗꯨ ꯑꯩ ꯄꯥꯝꯗꯦ ꯕꯦꯜꯀꯣꯅꯤꯒ ꯂꯩꯔꯦ ꯅꯥꯟꯅ ꯐꯖꯩꯗꯅ ꯐꯖꯕꯒꯤꯅꯦ꯫
ꯑꯝ
ꯅꯪ ꯍꯌꯦꯡꯒꯗꯤ ꯊꯕꯛ ꯂꯩꯕ꯭ꯔꯣ꯫
ꯍꯌꯦꯡ ꯍꯌꯦꯡꯁꯦꯀꯣ ꯂꯩꯇꯦ ꯑꯗꯣ ꯑꯩ ꯂꯥꯏꯔꯤꯛꯇꯤ ꯑꯝꯇ ꯄꯥꯗ꯭ꯔꯤ ꯑꯗꯨꯅ ꯑꯩ ꯍꯧꯖꯤꯛꯀꯥꯟꯁꯦ ꯂꯥꯏꯔꯤꯛ ꯇꯤ ꯄꯥꯒꯗꯕꯅꯦꯕ꯫
ꯑꯗꯣ ꯅꯪ ꯂꯥꯏꯛꯇꫭ ꯄꯥꯑꫭꯕ ꯍꯪꯉꯤꯅꯦ ꯀꯩꯅꯣꯅꯦ꯫ ꯑꯃꯥ ꯀꯣꯏꯕ ꯑꯃ ꯀꯣꯏꯕ ꯆꯠꯄꯒꯤꯗ ꯅꯪ ꯌꯥꯎ ꯗ꯭ꯔꯣ꯫
ꯅꯪ ꯌꯥꯎꯔꯔꯣꯏ ꯍꯥꯏꯌꯦ ꯀꯩꯒꯤꯅꯣ ꯅꯪꯅ ꯌꯥꯎꯔꯣꯏꯗꯣꯏꯗꯣ꯫
ꯑꯩ ꯏꯊꯟꯇ ꯌꯥꯎꯕꯗꯣ ꯇꯜꯂꯕ꯫
ꯌꯥꯝꯅ ꯌꯥꯝꯅ ꯂꯥꯡꯉꯦ ꯅꯣꯏꯒꯤꯗꯣ꯫
ꯍꯣꯏ ꯌꯥꯝ ꯂꯥꯡꯉꯦ꯫
ꯀꯩꯒꯤꯅꯣ ꯂꯥꯡꯍꯟꯒꯅꯣꯅꯦ꯫
ꯑꯩꯉꯣꯟꯗꯅꯦ ꯃꯣꯏ ꯃꯌꯥꯝ ꯆꯪꯗꯅ ꯂꯛꯅꯔ ꯂꯩꯔꯦ꯫
ꯀꯩꯒꯤ꯫
ꯑꯩꯅ ꯐꯅꯦꯛꯁꯦ ꯏꯟꯊꯤ ꯅꯨꯡꯉꯥꯏꯅ ꯁꯦꯠꯇꯕ꯫
ꯁꯦꯠꯂꯨꯗꯅ ꯅꯪꯁꯨ ꯐꯅꯦꯛ ꯏꯡꯊꯤ ꯅꯨꯡꯉꯥꯏꯅ ꯃꯤ ꯑꯗꯨꯃꯥꯏꯅ ꯇꯧꯍꯟꯒꯅꯨ꯫
ꯍꯨꯃꯥꯡ ꯁꯧꯋꯦꯅꯅꯦ ꯑꯩꯁꯦ ꯍꯦꯛꯇ ꯌꯦꯠꯂꯒ ꯇꯣꯛꯑꯦ ꯐꯖꯅ ꯌꯦꯞꯁꯟꯗ꯭ꯔꯤ꯫
ꯎꯝ ꯑꯁ ꯑꯩꯁꯨ ꯐꯤꯒ ꯁꯨꯗꯧꯕ ꯃꯌꯥꯝ ꯂꯩ
ꯑꯁ ꯑꯩꯁꯨꯅꯦ ꯑꯩꯁꯨ ꯂꯩꯌꯦ ꯈꯪꯉꯕ ꯑꯩꯁꯨ ꯇꯟ ꯂꯩꯔꯦ꯫
ꯇꯟ ꯂꯩꯔꯦ ꯍꯥꯏꯕ ꯅꯍꯥꯟ ꯂꯥꯛꯄꯗꯒꯤ ꯕꯦꯠꯁꯤꯠ ꯀꯩꯀꯩ ꯍꯣꯡꯗꯣꯛ ꯍꯣꯡꯗꯣꯛꯄ ꯑꯗꯨꯗꯒꯤ ꯍꯥꯟꯅ ꯗ꯭ꯔꯦꯁ ꯈꯔ ꯑꯃꯣ ꯄ ꯂꯩꯕ ꯑꯁ
ꯍꯟꯗꯛꯀꯤ ꯑꯁ ꯑꯩ ꯀꯩꯅꯣꯝꯗꯤ ꯍꯥꯏꯅꯤꯡꯉꯦ ꯅꯪꯉꯣꯟꯗ ꯗꯣ
ꯑꯩꯅꯦꯀꯣ ꯑꯩꯖꯨ ꯅꯪꯉꯣꯟꯗꯅꯦ ꯈꯪꯉ ꯋꯥꯔꯤ ꯑꯃ ꯇꯝꯒꯦꯅ ꯇꯧꯔꯝꯕꯅꯦꯕ ꯑꯗꯨꯒꯅꯦ ꯑꯩ ꯀꯥꯎꯔꯦ
ꯀꯩꯕꯨ
ꯈꯪꯗꯦ ꯃꯥ ꯐꯅꯦꯛ ꯊꯣꯛꯑꯦꯅꯦꯍꯦ ꯋꯥꯔꯤ ꯁꯥꯕꯗ ꯑꯉꯥꯡꯖꯦ
ꯍꯜꯂꯣ ꯇꯥꯕ꯭ꯔꯣ ꯀꯔꯤ ꯅꯪ ꯇꯥꯏꯌꯦ
ꯑꯩ ꯋꯥꯔꯤ ꯁꯥꯕꯗ ꯐꯅꯦꯛ ꯊꯣꯛꯑꯦꯅ ꯍꯥꯏꯔꯝꯃꯤꯕ
ꯇꯥꯏꯌꯦ ꯇꯥꯏ
ꯅꯨꯉꯥꯏꯔꯤꯕ ꯑꯩꯖꯨ
ꯑꯩ ꯁꯣꯏ ꯑꯅ ꯅ ꯅꯪꯖꯨ ꯃꯤꯗꯨꯃꯥꯏꯒ ꯍꯥꯏꯔꯒ ꯅꯨꯡꯉꯥꯏꯔꯤꯔꯕ
ꯅꯠꯇꯦ ꯔꯥꯒꯗꯅꯦ ꯍꯥꯏꯅꯦ ꯑꯩꯅ ꯍꯥꯏꯁꯦ
ꯎꯝ
ꯑꯗꯨ ꯈꯪꯉꯕ ꯑꯈꯣꯏꯁꯤ ꯀꯣꯟ ꯐꯦꯡꯕꯝꯖꯦ ꯑꯈꯣꯏꯒꯤ ꯀꯣꯟ ꯐꯦꯡꯕꯝꯁꯦ ꯃꯈꯥꯗ ꯂꯩꯌꯣꯕ ꯑꯗꯨꯅꯅꯦ ꯈꯡꯉꯕ ꯈꯤꯇꯪꯗꯤ ꯅꯨꯡꯉꯥꯏ
ꯀꯣꯟ ꯐꯦꯡꯕꯝ ꯃꯈꯥ ꯈꯣꯏꯗꯤ ꯑꯗꯨꯝ ꯀꯣꯟ ꯐꯦꯡꯕ ꯃꯈꯥ ꯂꯩꯇꯦ ꯑꯈꯣꯏ ꯑꯗꯨꯝ ꯑꯈꯣꯏꯒꯤ ꯀꯩꯅꯣꯗ ꯐꯦꯡꯉꯤꯗꯨꯗꯤ
ꯑꯗꯣ ꯑꯗꯣ ꯑꯗꯨꯅ ꯃꯨꯛ ꯈꯔ ꯍꯥꯏꯗꯤ ꯃꯅꯝꯗꯣ ꯆꯦꯜꯂꯤꯗꯅ ꯁꯤꯖꯤꯅ ꯈꯔꯗꯤ ꯐꯔꯦꯕꯀꯣ ꯑꯗꯣ ꯑꯃꯨꯛꯃꯨꯛꯇꯤ ꯀꯨꯝꯕꯕꯨꯗꯤ ꯇꯟꯕ
ꯍꯣꯏ ꯀꯨꯝꯕꯕꯨꯗ ꯈꯣꯏ ꯀꯩꯅꯣ ꯀꯩ ꯇꯧꯁꯤꯟꯕꯗꯨꯅ ꯃꯅꯝꯕꯨꯗꯤ ꯈꯔ ꯅꯝꯊꯤꯀꯣ ꯑꯗꯨꯕꯨꯗꯤ
ꯑꯗꯨꯒꯅꯦ ꯀ꯭ꯔꯤꯀꯦꯠ ꯒ꯭ꯔꯥꯎꯟꯗꯣ
ꯎꯝ
ꯑꯗꯨ ꯅꯥꯄꯤ ꯐꯥꯟꯍꯧꯔꯦ ꯉꯁꯤꯗꯤ
ꯉꯁꯤꯗꯤ ꯑꯁ ꯀꯩ ꯊꯣꯛꯇꯕ ꯀꯨꯏꯔꯦꯉꯣ ꯉꯔꯥꯡꯖꯨ ꯊꯣꯛ ꯉꯔꯥꯡ ꯊꯣꯛꯇꯦ ꯉꯁꯤ ꯊꯣꯛꯇꯦ
ꯇꯪꯈꯥꯏ ꯑꯃ ꯐꯥꯟꯍꯧꯔꯦ ꯌꯥꯝ ꯆꯥꯎꯕꯗ ꯇꯪꯈꯥꯏ ꯑꯃ ꯂꯣꯏꯍꯧꯔꯦ
ꯀ꯭ꯔꯤꯀꯦꯠ ꯁꯟꯅꯗꯧꯕ ꯂꯩ ꯖꯥꯠꯂꯣ
ꯃꯣꯏ ꯑꯗꯨꯝ ꯅꯨꯡꯇꯤꯒꯤ ꯁꯥꯟꯅꯕꯅꯦ ꯅꯨꯄꯥ ꯈꯔ ꯑꯗꯨꯝ ꯅꯨꯡꯇꯤꯒꯤ ꯁꯥꯟꯅꯕꯅꯦ
ꯑꯣ
ꯑꯗꯨ ꯅꯍꯥꯟꯗꯤ ꯑꯩꯗꯤ ꯑꯣꯄꯟ ꯖꯤꯝꯗꯖꯨ ꯐꯝꯃ ꯂꯩꯊꯣꯛꯑꯦ ꯁꯥꯟꯅꯕꯗꯤ ꯅꯠꯇꯕ
ꯐꯝꯃ ꯀꯩꯗꯧ ꯀꯩꯗꯧꯕꯩ ꯂꯩꯔꯤꯕ
ꯆꯠꯄ ꯋꯥꯔꯦꯅꯅꯦ ꯈꯡꯉꯕ ꯐꯝꯃꯒ ꯂꯩꯊꯣꯛꯄꯅꯦ ꯑꯩꯅ ꯑꯗꯨꯒ ꯂꯥꯁꯇ ꯃꯤ ꯑꯃꯅ ꯃꯥ ꯁꯥꯟꯅꯒꯦ ꯆꯠꯂꯣ ꯍꯥꯏꯔꯛꯑꯦ
ꯅꯪꯗꯤ ꯃꯤ ꯆꯪꯉꯛꯄꯝꯗꯨ ꯅꯠꯇ꯭ꯔꯗꯤ ꯑꯇꯣꯞꯄ ꯊꯥꯔꯤꯕ ꯃꯌꯥꯝꯗꯨꯗ ꯐꯝꯕꯗꯤ ꯀꯩꯗꯧꯒꯦꯕ ꯅꯪ
ꯑꯗꯣ ꯍꯥꯏꯐꯦꯠ ꯉꯥꯊꯕꯝꯒ ꯌꯥꯎꯗꯅ ꯈꯣꯡꯒ ꯇꯤꯡꯊꯣꯛꯏꯗꯨ ꯅꯥꯟꯅ ꯂꯩꯖꯕꯅꯦꯕ ꯑꯗꯣ ꯑꯥ ꯃꯤ ꯁꯥꯟꯅꯒꯦ ꯍꯥꯏꯕꯗꯨꯗꯤ ꯑꯩꯁꯨ ꯑꯗꯨꯝ ꯍꯧꯒꯠꯂꯛꯑꯦ ꯑꯗꯣ ꯏꯃ ꯁꯤꯗ ꯍꯪꯉꯣꯏ ꯑꯃ ꯂꯩꯌꯦꯕ ꯑꯩꯗꯤ ꯍꯪꯉꯣꯏ ꯌꯥꯝ ꯀꯤꯖꯩꯌꯦꯕ
ꯍꯉꯣꯏꯗꯣ ꯌꯦꯡꯉꯨꯅꯣ ꯑꯗꯨꯗꯤ
ꯏꯃꯥ ꯑꯀꯁꯨ ꯎꯔꯦ
ꯇꯜꯂꯦ ꯌꯥꯝꯅꯥ ꯑꯃꯅꯦ ꯈꯪꯉꯕ ꯑꯥ ꯅꯣꯏꯒꯤ ꯍꯣꯁꯇꯦꯜ ꯆꯪꯕꯝꯗꯣ ꯑꯗꯁꯨ ꯅꯍꯥꯃꯣꯛ ꯍꯪꯉꯣꯏ ꯃꯌꯥꯝ ꯂꯩꯗꯅ
ꯎꯝ ꯂꯩ ꯂꯩ ꯂꯩ
ꯑꯩꯅ ꯆꯣꯡ ꯆꯣꯡ ꯆꯠꯄꯗ ꯃꯤꯁꯤꯡꯖꯦ
ꯀꯛꯄꯗ ꯃꯤꯁꯤꯡꯁꯤ ꯀꯨꯝꯍꯩ ꯑꯣꯏꯅ ꯌꯦꯡꯅꯔꯦꯕ ꯅꯠꯇ꯭ꯔꯥ
ꯌꯦꯡꯗꯦ ꯃꯣꯏꯅꯗꯤꯀꯣ ꯑꯇꯩ ꯑꯇꯩꯒ ꯃꯥꯟꯕ ꯍꯥꯏꯗꯤ ꯍꯪꯉꯣꯏꯗꯨꯗꯤ ꯃꯤ ꯌꯥꯝ ꯀꯤꯅꯗꯕꯅꯤꯅ
ꯍꯣꯏ ꯍꯣꯏ ꯍꯣꯏ
ꯑꯗꯨꯒ ꯍꯦꯛꯇ ꯑꯩꯅ ꯍꯪꯉꯣꯏꯅꯦ ꯍꯥꯏꯔꯒ ꯃꯣꯏꯅꯅꯦ ꯑꯁꯀ ꯍꯥꯏꯔꯒ ꯑꯗꯨꯝ ꯆꯠꯈꯤꯕꯗꯣ
ꯎꯝ
ꯑꯩꯅ ꯇꯧꯔꯤꯖꯦ ꯃꯌꯥꯝꯁꯤꯗ ꯀꯩꯁꯨ ꯂꯩꯇꯕꯗ ꯄꯥꯈꯠꯄꯗꯨꯅꯦꯕ
ꯍꯦ ꯉꯥꯇ
ꯑꯗꯣ ꯅꯪ ꯅꯃꯥꯟꯅꯕꯤ ꯑꯃ ꯅꯥꯏꯌꯦꯗꯣ ꯀꯃꯥꯏꯟ ꯇꯧꯔꯒꯦ
ꯅꯪꯒꯤ ꯏꯃꯥꯟꯅꯕꯤ ꯑꯃ ꯅꯥꯏꯌꯦꯗꯤ ꯀꯅꯥꯅꯣ ꯑꯩꯃꯅꯕꯤ ꯅꯥꯗꯦ
ꯈꯔ ꯐꯠꯇ꯭ꯔꯤꯕ
ꯀꯔꯥꯏꯗꯩ ꯏꯃꯥꯟꯅꯕꯤ ꯅꯥꯕ ꯅꯪ ꯀꯥꯔꯏꯗꯩ ꯋꯥꯔꯤꯅꯣ
ꯅꯪꯒꯤ ꯅꯠꯇꯕ꯭ꯔꯣ
ꯅꯠꯇꯦꯌꯦ
ꯑꯩꯅꯗꯤ ꯅꯪꯒꯤ ꯅꯃꯥꯟꯅꯕꯤ ꯑꯃ ꯅꯥꯏꯌꯦꯅ ꯇꯥꯕ ꯑꯗꯨꯒꯤ ꯅꯪ ꯂꯩꯇꯦ ꯈꯣꯠꯇꯦ ꯍꯣꯁ ꯇꯦꯜꯗꯅ
ꯎꯝꯍꯨꯝ ꯑꯩꯅ ꯅꯠꯇꯦ ꯑꯩ ꯑꯣꯏꯔꯝꯃꯣꯏ
ꯑꯣ ꯑꯣꯏꯔꯝꯃꯔꯣꯏ ꯑꯗꯨꯗꯤ ꯑꯩ ꯀꯥꯎꯔꯦ ꯀꯅꯥꯗꯩ ꯇꯥꯔꯛꯏꯅꯣꯗꯣ ꯑꯗꯨꯏꯗꯤꯅꯦ ꯑꯩ ꯉꯥꯏꯍꯥꯛ ꯂꯩ ꯑꯃꯨꯛ ꯇꯧꯔꯛꯑꯒꯦꯀꯣ
ꯍꯣꯏ ꯍꯣꯏ ꯍꯣꯏ ꯊꯝꯃꯣ ꯊꯝ